ꯇꯥꯔꯦ
ꯎꯝ ꯀꯩꯗꯧꯔꯦ ꯆꯥꯛ ꯆꯥꯗ꯭ꯔꯤꯗ ꯅꯪꯗꯤ ꯆꯥꯔꯕꯣ
ꯑꯩꯁꯨ
ꯀꯩꯗꯧꯔꯝꯃꯤꯅꯣ
ꯁꯨꯝ ꯁꯥꯕꯒꯤ ꯃꯄꯥꯟꯗ ꯃꯄꯥꯟꯗꯀꯣ ꯆꯠꯊꯣꯛ ꯆꯠꯁꯤꯟ ꯁꯥꯟꯅꯔꯤꯌꯦ
ꯑꯣ ꯆꯥꯛ ꯑꯩꯗꯤ ꯔꯨꯝꯗ ꯂꯩ ꯆꯥꯛꯇꯤ ꯂꯣꯏꯔꯕꯣ
ꯍꯣꯏ ꯆꯥꯛ ꯍꯦꯟꯖꯥꯡꯗꯤ ꯂꯣꯏꯔꯦ ꯗꯣ ꯆꯥꯗꯤ ꯆꯥꯗ꯭ꯔꯤ
ꯑꯥ ꯀ꯭ꯔꯤ ꯏꯟꯁꯥꯡ
ꯉꯁꯤꯗꯤ ꯈꯔ ꯍꯥꯎꯕ ꯇꯧ ꯌꯦꯟ ꯑꯣꯏꯟ ꯇꯧꯔꯦ ꯉꯁꯤꯗꯤ ꯅꯪ ꯅꯣꯏꯗꯤ ꯅꯪꯗꯤ ꯈꯪꯉꯝꯃꯣꯏꯀꯣ
ꯑꯩꯗꯤ ꯈꯪꯗꯦ ꯀꯩ ꯊꯣꯡꯉꯝꯗꯣꯏꯅꯣ
ꯎꯝ ꯍꯥꯎꯔꯝꯅꯤꯗ
ꯑꯥꯎ ꯈꯪꯗꯦꯔꯥ ꯏꯟꯁꯥꯡ ꯈꯪꯗ꯭ꯔꯤꯝꯅꯤꯅ
ꯍꯣꯏ ꯑꯗꯣ ꯉꯁꯤꯗꯤ ꯌꯨꯝꯗ ꯂꯩꯕ꯭ꯔꯣ ꯆꯠꯊꯣꯛꯄ꯭ꯔꯣ
ꯂꯩ ꯌꯨꯝꯗ ꯂꯩ
ꯅꯨꯡꯉꯥꯏꯅꯦ
ꯅꯪꯗꯤ ꯀꯥꯏ ꯂꯩꯔꯤꯕ
ꯑꯩꯗꯤ ꯌꯨꯝ ꯑꯗꯣ ꯉꯁꯤ ꯊꯕꯛ ꯆꯠꯊꯣꯛꯑꯦꯕ ꯏꯃꯥꯟꯅꯕꯤꯒꯤꯀꯣ
ꯍꯥꯥ
ꯉꯁꯤ ꯊꯕꯛ ꯆꯠꯊꯣꯛꯑꯦ ꯏꯃꯥꯟꯅꯕꯤꯒꯤꯀꯣ
ꯑꯥ ꯇꯥꯏꯌꯦ
ꯁꯦ ꯈꯔ ꯑꯥ ꯀꯣꯂꯦꯖꯇ ꯂꯧꯕꯤꯌꯣ ꯍꯥꯏꯕꯀꯣ ꯑꯩꯅ ꯈꯔ ꯅꯪꯅ ꯂꯩꯕꯒꯤ ꯑꯗꯣ ꯂꯧꯕꯆꯠꯂꯦ ꯑꯗꯨ ꯈꯛꯇꯅꯤꯗ ꯑꯇꯩꯕꯨꯗꯤ ꯇꯧꯗꯦ
ꯅꯪ ꯅꯪꯗꯤ ꯀꯩ ꯀꯩ ꯇꯩꯅꯣ
ꯍꯥꯥ
ꯅꯪꯗꯤ ꯍꯧꯖꯤꯛꯄꯨ ꯀꯔꯤ ꯀꯔꯤ ꯇꯧꯔꯤꯅꯣ ꯀꯩ ꯀꯩ ꯍꯣꯠꯅꯔꯤꯅꯣ ꯍꯪꯕ
ꯀꯩꯅꯣ ꯇꯧꯝꯅꯤꯗ ꯇ꯭ꯔꯦꯅꯤꯡ ꯑꯃ ꯇꯧꯔꯤꯌꯦ ꯇꯥꯕ꯭ꯔꯣ ꯍꯜꯂꯣ
ꯏꯖꯨꯀꯦꯁꯟꯗꯤ
ꯑꯣ ꯑꯗꯨ ꯑꯩ ꯀꯩꯅꯣ ꯂꯣꯏꯔꯦ ꯕꯤ ꯑꯦ ꯂꯣꯏꯔꯦ ꯀꯨꯏꯔꯦꯗ ꯂꯣꯏꯕ ꯅꯪꯗꯤ
ꯑꯩꯁꯨ ꯂꯣꯢꯈ꯭ꯔꯦ
ꯑꯣ ꯃꯟꯅꯩꯅꯦ
ꯅꯪ ꯆꯍꯤ ꯀꯌꯥꯁꯨꯔꯕ
ꯆꯍꯤ ꯍꯥꯏꯗꯣꯛꯄ ꯌꯥꯕ꯭ꯔꯣ
ꯍꯥ
ꯆꯍꯤ ꯍꯥꯏꯗꯣꯛꯄ ꯌꯥꯕ꯭ꯔꯣ
ꯑꯦ ꯀꯩꯗꯧꯕ
ꯈꯪꯗꯦ ꯑꯩꯁꯨ ꯀꯨꯟ ꯃꯉꯥ
ꯑꯣ
ꯅꯪꯗꯤ
ꯑꯩꯅ ꯍꯜꯂꯦꯗ ꯑꯩꯁꯨ ꯇ꯭ꯋꯦꯟꯇꯤ ꯁꯚꯦꯟ
ꯑꯣ ꯑꯗꯨꯗꯤ ꯅꯪꯅꯍꯜꯂꯦ
ꯎꯝ ꯎꯝ ꯌꯨꯝ ꯄꯥꯟꯗ꯭ꯔꯤ
ꯄꯟꯗꯔꯤ ꯍꯦ ꯀꯔꯤꯔ
ꯂꯩꯁꯥꯕꯤꯅꯤꯅꯦ ꯂꯩꯁꯥꯕꯤ ꯂꯩꯁꯥꯕꯤ ꯂꯤꯔꯛꯀꯗꯧꯔꯦ ꯇ꯭ꯋꯦꯟꯇꯤ ꯐꯥꯏꯚ
ꯏꯁ ꯀꯔꯤꯅꯣ ꯌꯥꯝ ꯋꯥꯠꯂꯤꯑ ꯀꯩꯅꯣ ꯂꯤꯗꯣꯏꯔꯦ ꯀꯥꯏꯅ ꯕꯤꯠ ꯇꯦꯛꯏꯗ ꯅꯪ ꯁꯤꯗꯤ ꯅꯨꯄꯤ ꯅꯨꯄꯥ ꯂꯩꯇꯔꯤ ꯌꯦ ꯀꯔꯤ
ꯑꯦ ꯀꯩꯅꯣ ꯍꯥꯢꯁꯤꯕꯣ
ꯅꯨꯄꯥ ꯂꯩꯇꯦ ꯅꯨꯄꯥꯁꯦ ꯑꯁ ꯋꯥꯏꯅꯦ ꯊꯤꯕ
ꯎꯝ ꯃꯆꯤꯟꯊꯤꯕ ꯑꯣꯏꯔꯝꯒꯅꯤꯗ
ꯇꯤꯗꯤꯌꯦ ꯅꯨꯄꯥꯁꯦ ꯑꯐꯕ ꯑꯝꯇꯕꯨ ꯊꯤꯒꯦ ꯇꯧꯕ ꯑꯗꯨꯕꯨ ꯊꯦꯡꯅꯗꯤꯅꯦ
ꯑꯣ ꯀꯔꯝꯕ ꯅꯨꯄꯥ ꯄꯥꯝꯃꯤꯅꯣ
ꯑꯩꯔꯣ
ꯑꯥ
ꯑꯥ ꯑꯩꯒꯤꯗꯤꯀꯣ
ꯎꯝ
ꯑꯩ ꯃꯤ ꯈꯔ ꯄꯤꯛꯑꯦꯕ ꯑꯗꯨꯒꯤ ꯋꯥꯡ ꯆꯥꯎꯕ ꯄꯥꯝꯃꯦ
ꯑꯣ ꯅꯪ ꯀꯩ ꯖꯥꯇꯤꯅꯣ
ꯔꯣꯡꯃꯩ
ꯔꯣꯡꯃꯩ
ꯍꯣꯏ ꯀꯩꯗꯧꯔꯒꯦ
ꯁꯨꯝ ꯍꯡꯕꯅꯤꯗ
ꯂꯣꯡꯃꯩ ꯅꯨꯄꯤ ꯄꯥꯝꯕ꯭ꯔꯣ ꯁꯦꯁ
ꯍꯦ ꯍꯦ ꯍꯦ
ꯐꯒꯤꯗꯧꯕꯅꯦ ꯅꯪ ꯅꯇꯨ ꯂꯩꯔꯝꯃꯅꯤꯗ
ꯀꯥꯏ ꯑꯩ ꯀꯩꯅꯣ ꯇꯧꯗꯦ
ꯂꯩꯔꯝꯗꯣꯏ ꯃꯥꯂꯦ ꯀꯩꯒꯤ
ꯅꯨꯄꯤꯁꯤ ꯀꯣꯏꯅꯤꯡꯗꯕ ꯍꯥꯟꯅ ꯀꯣꯏꯔꯝꯃꯦ ꯀꯥꯏꯅꯈ꯭ꯔꯦ ꯑꯗꯨꯗꯒꯤ ꯀꯣꯏꯅꯤꯡꯇꯗꯅ ꯀꯣꯏꯗ꯭ꯔꯦ
ꯀꯩꯒꯤꯅꯣ ꯀꯣꯏꯒꯗꯕꯅꯤ ꯀꯩꯅꯣ ꯅꯨꯄꯥ ꯍꯥꯏꯁꯤꯗꯤ ꯅꯨꯄꯤ ꯅꯨꯄꯤꯕꯨ ꯀꯣꯏꯒꯗꯕꯅꯦ ꯀꯅꯥꯕꯨ ꯀꯣꯏꯗꯣꯔꯤꯒꯦ ꯅꯨꯄꯤ ꯑꯩꯈꯣꯏꯕꯨ ꯀꯣꯏꯕꯤꯗ꯭ꯔꯗꯤ ꯍꯦꯍꯦꯍꯦ ꯀꯅꯥꯅ ꯀꯣꯏꯕꯤ ꯗꯣꯢꯅꯣ
ꯀꯣꯟꯅ ꯀꯣꯏꯒꯦꯅ ꯊꯝꯕꯅꯤꯗ ꯃꯁꯛ ꯐꯖꯕ ꯂꯥꯛꯄ ꯅꯣꯏꯒꯨꯝꯕ ꯂꯥꯛꯄ ꯀꯥꯟꯗ ꯀꯣꯏꯒꯦ ꯊꯝꯕ
ꯏꯁ ꯑꯩꯗꯤ ꯅꯪꯒꯤ ꯈꯔ ꯑꯣ ꯅꯪꯗꯤ ꯁꯛ ꯐꯖꯔꯗꯤ ꯌꯥꯔꯕꯣ
ꯑꯩꯗꯤꯔꯣ ꯁꯛ ꯈꯟꯗꯦꯗ ꯊꯝꯃꯣꯏ ꯁꯦꯡꯕ ꯑꯣꯏꯅ ꯈꯜꯂꯤ
ꯑꯗꯨꯗꯤ ꯍꯥꯏꯔꯒ
ꯁꯛ ꯐꯖꯕ ꯉꯥꯏꯕ ꯍꯥꯏꯕ ꯅꯠꯇꯦꯗ ꯅꯣꯏꯒꯨꯝꯕ ꯉꯥꯏꯕꯅꯦ ꯍꯥꯏꯕꯅꯤꯗ
ꯎꯝ ꯑꯣꯍꯣ ꯑꯁ ꯑꯗꯣ ꯄꯨꯛꯆꯦꯜ ꯁꯦꯡꯕꯒꯨꯝꯕ ꯊꯤꯔꯗꯤ ꯑꯩꯒꯨꯝꯕ ꯍꯥꯏꯕꯗꯤ ꯆꯨꯝꯗꯤ ꯆꯨꯝꯃꯦ
ꯑꯝ
ꯍꯣꯏꯅꯦ ꯐꯩꯅꯦ
ꯃꯁꯛ ꯐꯖꯔꯒ ꯄꯨꯛꯆꯦꯜ ꯊꯤꯕꯗꯨꯗꯤ ꯀꯩ ꯀꯥꯟꯅꯒꯅꯤ
ꯍꯣꯏ ꯑꯩꯗꯤ ꯍꯣꯔꯦꯟ ꯂꯩꯃꯤꯟꯅꯔꯀꯥꯟꯗꯀꯣ ꯐꯖꯟꯅ ꯂꯩꯃꯤꯟꯅꯥꯔꯣꯏꯗꯕ ꯑꯣꯏꯔꯗꯤ ꯀꯅꯥꯗ
ꯍꯣꯏ ꯍꯣꯏ ꯃꯁꯛ ꯐꯖꯔ ꯃꯁꯛ ꯐꯖꯔꯒ ꯀꯣꯛ ꯁꯥꯗꯧꯕ ꯃꯌꯥꯝꯒꯤ ꯑꯣꯏꯔꯒ ꯂꯩꯒ꯭ꯔꯗꯤ ꯀꯃꯥꯏ ꯇꯧꯗꯣꯏꯕ
ꯑꯗꯨꯅꯦ ꯑꯁ ꯅꯪꯗꯤ ꯒ꯭ꯌꯥꯟ ꯌꯥꯝ ꯇꯥꯏꯍꯦ
ꯍꯦ ꯍꯦ
ꯅꯪꯒꯨꯝꯕ ꯅꯨꯄꯥ ꯊꯦꯡꯅꯗ꯭ꯔꯤꯌꯦ ꯅꯨꯄꯥ ꯃꯌꯥꯝꯁꯦ ꯁꯛꯇ ꯈꯇ ꯊꯤꯕꯗꯀꯣ ꯑꯁꯦꯡꯕꯅꯦ ꯑꯁꯦꯡꯕꯅꯦ ꯈꯛꯇ ꯊꯤꯕꯗ ꯑꯁ ꯋꯥꯗꯤ ꯋꯥꯔꯃꯅꯤꯅꯦ ꯅꯨꯄꯥꯁꯤꯡꯁꯨ
ꯁꯨꯝ ꯊꯤꯔꯤꯗ ꯁꯨꯝ ꯀꯣꯏꯕ ꯀꯥꯟꯗ ꯁꯛ ꯐꯖꯕ ꯀꯣꯏꯕꯋꯥꯅꯤ ꯂꯧꯕ ꯀꯥꯟꯗꯗꯤ ꯄꯨꯛꯆꯦꯟ ꯁꯦꯡꯕ ꯂꯧꯒꯤꯗꯣꯏꯅꯤ
ꯑꯣ ꯅꯨꯄꯥꯁꯤꯡꯅ ꯁꯨꯃꯥꯏ ꯍꯥꯏꯌꯦꯕꯀꯣ ꯅꯨꯄꯥꯁꯤꯡꯗꯤ ꯁꯛ ꯑ ꯍꯥꯟꯅ ꯌꯦꯡꯉꯦ ꯁꯛ ꯊꯤꯕꯗꯤ ꯇꯜꯂꯤꯗꯅ ꯀꯥ ꯍꯥꯏꯌꯦ ꯏꯇꯨꯅꯦ ꯀꯥꯏꯅ ꯏꯊꯤ ꯊꯤꯔꯒ ꯄꯨꯔꯒ ꯆꯠꯇꯣꯢꯗꯣ ꯏꯀꯥꯏꯖꯩꯌꯦ ꯀꯥꯏ
ꯁꯛꯇ ꯂꯩꯇꯦꯗ ꯍꯥꯏꯗꯤ
ꯍꯣꯏꯅꯦ ꯑꯗꯨ
ꯑꯩ ꯑꯩ ꯑꯩꯅ ꯑꯩꯅ ꯑꯩꯅ ꯅꯨꯄꯤ ꯀꯣꯏꯔꯛꯄꯗꯅꯦ ꯑꯩꯗꯤ ꯑꯍꯥꯟꯕ ꯊꯦꯡꯅꯔꯒ ꯀꯣꯏꯕ ꯀꯥꯗꯣ ꯇꯧꯗꯦꯕ ꯁꯨꯝ ꯂꯣꯏꯅꯔꯛꯄ ꯀꯥꯟꯗ ꯊꯝ ꯁꯨꯝ ꯋꯥꯔꯤ ꯄꯨꯂꯛꯄꯗꯣ
ꯍꯣꯏ
ꯀꯨꯢꯔꯦꯗ ꯀꯥꯏꯅꯒꯤꯕ
ꯑꯣ ꯑꯗꯨ ꯀꯨꯝꯕ ꯑꯩꯁꯨ ꯄꯥꯝꯃꯦ ꯍꯥꯏꯗꯤ ꯍꯦꯛ ꯎꯔꯒ ꯈꯪꯅꯔꯒ ꯅꯨꯡꯁꯤꯅꯕꯗꯣ ꯄꯥꯝꯗꯦ ꯑꯩꯁꯨ ꯑꯗꯨꯝ ꯍꯥꯏꯗꯤ ꯑꯈꯣꯏꯗ ꯏꯀꯥꯏ ꯃꯥꯟꯅꯕ ꯒꯨꯝꯕ ꯅꯠꯇ꯭ꯕꯅꯤꯅ ꯃꯥꯒꯤ ꯃꯔꯝ ꯑꯈꯣꯏ ꯈꯪꯗꯦꯗꯅꯀꯣ ꯑꯗꯨꯒꯤ ꯑꯥ ꯑꯗꯨꯝ ꯊꯥ ꯈꯔ ꯑꯅꯤ ꯑꯍꯨꯝ ꯆꯪꯉꯁꯨꯀꯣ ꯈꯔ ꯐꯥꯎ ꯄꯥꯎ ꯐꯥꯎꯅꯔꯒ ꯑꯗꯨꯒ ꯑꯗꯨꯝ ꯎꯝ ꯈꯪ ꯋꯥꯔꯤ ꯁꯥꯥꯟꯅꯔꯒꯗꯤ ꯈꯔ ꯈ
ꯋꯥꯔꯤ ꯁꯥꯟꯅꯔꯒ ꯋꯥꯔꯤ ꯁꯥꯟꯅꯔꯛꯄ ꯀꯥꯟꯗ ꯃꯒꯨꯟ ꯈꯪꯉꯛꯄ ꯀꯥꯟꯗꯣ
ꯍꯣꯏ ꯑꯗꯨꯀꯥꯟꯗ ꯑꯣꯏꯅ ꯍꯣ ꯍꯣꯏ
ꯋꯥꯈꯟ ꯃꯥꯟꯅꯔꯝꯃꯗꯤ ꯆꯥꯅꯔꯦ ꯑꯗꯨꯅ ꯐꯠꯇ꯭ꯔꯣ
ꯐꯩꯌꯦ ꯑꯗꯨꯅ ꯑꯗꯨꯅ ꯑꯗꯨꯅꯅꯀꯣ ꯍꯥꯏꯗꯤ ꯀꯩꯅꯣ ꯌꯥꯝꯅ ꯁꯥꯡ ꯉꯁꯨ ꯆꯠꯀꯅꯤꯕꯀꯣ ꯑꯩꯁꯨ ꯑꯁ ꯅꯪꯁꯤꯗꯤ ꯑꯩ ꯄꯥꯝꯕ ꯅꯪꯉꯣꯟꯗ ꯂꯣꯏ ꯂꯩꯕꯒꯨꯝ ꯇꯧꯋꯤꯍꯦ
ꯅꯪꯒꯤꯖꯦ ꯅꯪꯒꯤꯖꯦ ꯍꯥꯏꯖꯤꯕ ꯑꯝ ꯌꯥꯎꯔꯦꯗ
ꯅꯦꯍꯦ ꯑꯩꯁꯨ ꯑꯗꯨ ꯒꯨꯝꯕꯅꯤꯅꯦ ꯊꯤꯔꯤꯁꯦ
ꯑꯩꯁ ꯑꯩꯁ ꯎꯝ
ꯑꯩꯈꯣꯏꯗꯤ ꯁꯛ ꯊꯤꯕꯅꯤꯅꯀꯣ ꯁꯛꯇ ꯌꯦꯡꯂꯒ ꯊꯤꯕ ꯅꯨꯄꯥꯁꯤꯡꯗꯨꯗꯤ ꯑꯣꯏꯔꯔꯣꯏꯕ ꯄꯨꯛꯆꯦꯜ ꯁꯦꯡꯕꯒꯨꯝꯕ ꯅꯪꯅ ꯊꯤꯕꯗꯣ ꯑꯗꯨ ꯑꯗꯨ ꯒꯨꯝꯕ ꯑꯣꯏꯗꯤ ꯌꯥꯒꯅꯤꯕ
ꯅꯪꯁꯨ ꯑꯗꯨꯒꯨꯝꯕ ꯊꯤꯔꯝꯃꯤꯕ
ꯏꯕꯥꯅꯤ ꯆꯅꯥꯕ ꯃꯥꯂꯦ
ꯆꯥꯅꯔꯗꯤ ꯄꯥꯎ ꯐꯥꯎꯅꯔ ꯂꯣꯏꯔꯦ ꯀꯩꯅꯣ
ꯑꯗꯨꯅꯦ ꯁꯤꯗꯁꯨ ꯈꯔ ꯀꯥꯟꯅꯕ ꯂꯧꯍꯧꯕ ꯌꯥꯏꯗꯅ
ꯅꯪꯒꯤꯗꯤ ꯂꯣꯏꯈ꯭ꯔꯕꯣ
ꯍꯣꯏ ꯂꯣꯏꯈ꯭ꯔꯦꯗ ꯑꯩꯗꯤ ꯀꯨꯏꯗꯦꯗ
ꯑꯩꯗꯤ ꯌꯥꯎꯕ ꯀꯨꯏꯗ꯭ꯔꯤꯗ ꯑꯩꯗꯤ ꯉꯔꯥꯡ ꯉꯥꯛꯇ ꯌꯥꯎꯕꯅꯦ
ꯑꯣ ꯑꯁ ꯑꯗꯨꯗꯤ ꯅꯪꯗꯤ ꯅꯪꯗꯤ ꯀꯩꯅꯣꯅꯤꯀꯣ ꯌꯥꯝ ꯑꯉꯥꯡ ꯑꯣꯏꯔꯤꯅꯦ ꯁꯤ
ꯎꯝ ꯍꯣꯏ ꯑꯩ ꯑꯩ ꯅꯪꯉꯣꯟꯗ ꯀꯣꯜ ꯇꯧꯔꯛꯏꯁꯦ ꯅꯤꯄꯥꯟ ꯈꯛꯇ ꯁꯨꯔꯤꯑꯦ
ꯑꯥ ꯈꯔ ꯈꯔ ꯀꯩꯅꯣ ꯇꯧ ꯃꯤ ꯈꯔ ꯌꯥꯝꯅ ꯄꯨꯜꯂꯨꯀꯣ ꯈꯔ ꯌꯥꯝꯅ ꯋꯥꯔꯤ ꯁꯥꯟꯅꯑꯣ ꯈꯔ ꯍꯩꯅꯤꯡꯉꯥꯏ
ꯑꯗꯨꯝ ꯀꯩ ꯍꯥꯏꯅꯤ ꯑꯗꯨꯝ ꯏꯀꯥꯏꯕꯗꯣ
ꯑꯁ ꯅꯨꯄꯥꯅꯕꯨ ꯏꯀꯥꯏꯔꯗꯤ
ꯑꯗꯨꯝ ꯋꯥꯔꯤ ꯍꯩꯇꯕꯗꯣ ꯑꯍꯥꯟꯕ ꯏꯁꯇ꯭ꯔꯦꯟꯖꯔ ꯋꯥꯔꯤ ꯁꯥꯥꯕꯒꯤꯀꯣ
ꯑꯁ ꯢꯁꯇꯔꯦꯟꯖꯔꯅ ꯍꯦꯟꯅ ꯅꯨꯡꯉꯥꯏꯈ꯭ꯔꯦ ꯈꯪꯗꯕꯅꯤꯅ ꯄꯪꯍꯥꯏꯗ ꯍꯥꯢꯒꯜꯂꯣ ꯇꯥꯌꯦ
ꯑꯣ ꯏꯁꯇ꯭ꯔꯦꯟꯖꯔꯗ ꯋꯥꯔꯤ ꯁꯥꯕꯗꯣ ꯀꯃꯥꯏꯅ ꯁꯥꯗꯣꯏꯅꯣ ꯈꯪꯗꯕꯗꯣ ꯑꯍꯥꯟꯕꯒꯤ
ꯑꯗꯨꯅ ꯍꯦꯟꯅ ꯅꯨꯡꯉꯥꯏꯔꯦ ꯍꯥꯏꯕ ꯍꯥꯏꯕꯗꯤꯅꯦ ꯑꯩ ꯃꯔꯝꯗꯣ ꯈꯪꯅꯗꯕꯅꯤꯅ ꯄꯪꯍꯥꯢ ꯍꯥꯢ ꯖꯦꯜꯂꯣꯕ
ꯎ ꯄꯈꯥꯏꯗ ꯍꯥꯏꯖꯤꯟꯕꯗ ꯇꯥꯅꯤꯡꯉꯝꯗ꯭ꯔꯗꯤ
ꯑꯗꯨ ꯈꯪꯉꯤꯅꯦ ꯀꯩꯅꯣ ꯂꯣꯏꯅ
ꯁꯤꯒꯤꯁꯦ ꯃꯣꯏꯒꯤꯁꯦ ꯑꯃꯔꯣꯝꯗꯁꯨ ꯌꯥꯝ ꯅꯨꯡꯉꯥꯏꯌꯦ ꯃꯤ ꯈꯪꯅꯍꯟꯕꯗꯣ ꯀꯅꯦꯛꯁꯟ ꯄꯤꯕꯗꯣ ꯃꯤ ꯑꯃꯒ ꯑꯃꯒ
ꯎꯝ ꯑꯗꯣ ꯑꯩꯈꯣꯏ ꯀꯩꯅꯣꯁꯨ ꯇꯧꯋꯦꯕ ꯍꯥꯏꯗꯤ ꯋꯥꯔꯤ ꯁꯥꯟꯅꯕ ꯈꯣꯠꯄ ꯍꯩꯇꯕꯁꯨꯀꯣ ꯑꯁꯤꯗ ꯌꯥꯎꯔ ꯀꯥꯟꯗ ꯑꯗꯨꯝ ꯋꯥ ꯊꯣꯛꯂꯛꯄꯗꯣ ꯑꯗꯨꯝ ꯋꯔꯤ ꯁꯅꯕꯁꯨ ꯍꯩꯍꯜꯂꯦꯕ ꯃꯤ ꯑꯃ ꯑꯃꯒ ꯑꯗꯨꯒ ꯑꯩꯈꯣꯏꯗꯤ ꯅꯣꯏꯒꯤ ꯂꯣꯟ ꯌꯥꯝ ꯍꯩꯔꯛꯈ꯭ꯔꯦꯍꯦ
ꯍꯥ
ꯑꯗꯨꯒ ꯑꯩꯈꯣꯏꯗꯤ ꯇ꯭ꯔꯥꯕꯅꯤꯗꯅꯀꯣ
ꯀꯥ
ꯑꯗꯨꯒꯤ ꯑꯩꯈꯣꯏꯗꯤ ꯅꯣꯏ ꯂꯣꯟ ꯑꯗꯨꯝ ꯁꯤꯖꯤꯟꯅꯗꯦꯗꯅ ꯏꯝꯐꯥꯜꯗ ꯂꯩꯕꯗ ꯈꯛꯇꯗ
ꯎꯝ ꯅꯪ ꯑꯗꯨꯝ ꯅꯪꯒꯤ ꯃꯔꯣꯟꯁꯦ ꯑꯗꯨꯝ ꯀꯩꯅꯣ ꯇꯧꯋꯤꯗ
ꯍꯣꯏ ꯑꯗꯨꯑꯣꯏꯁꯨ ꯑꯁꯤꯗꯒꯤ ꯈꯔ ꯈꯔ ꯑꯗꯨ ꯑꯗꯨ ꯑꯣꯏꯔꯁꯨ ꯁꯤꯗꯒꯤꯁꯨ ꯑꯃꯨꯛ ꯍꯦꯟꯅ ꯑꯩ ꯑꯩ ꯅꯠꯇꯕ ꯑꯇꯣꯞꯄꯗꯒꯤꯁꯨ ꯑꯗꯨꯝ ꯑꯇꯣꯞꯄ ꯃꯤꯒꯤꯁꯨ ꯑꯗꯨꯝ ꯀꯥꯟꯅꯩ ꯍꯥꯏꯕꯅꯤꯗ
ꯎꯝ ꯀꯥꯟꯅꯩ ꯂꯣꯟꯁꯨ ꯈꯪꯍꯜꯂꯦ ꯃꯩꯇꯩꯂꯣꯟ ꯈꯪꯗꯕ ꯃꯤꯗꯤ ꯌꯥꯎꯕ ꯌꯥꯔꯣꯏꯗꯕꯅꯤ ꯈꯪꯍꯜꯂꯦꯗꯅ ꯌꯥꯎꯅꯤꯡꯉꯗꯤ ꯃꯩꯇꯩꯂꯣꯟ ꯈꯪꯕ ꯇꯥꯕ
ꯈꯔ ꯈꯔ ꯈꯪꯉꯒ ꯍꯣꯏ ꯑꯗꯨ ꯐꯗꯤ ꯐꯩꯌꯦ ꯁꯤꯁꯦ ꯌꯥꯝꯅ ꯑꯁ ꯌꯥꯝ ꯐꯩꯌꯦꯗ ꯑꯩꯒꯤꯗꯤ ꯈꯜꯂꯀꯥꯟꯗ
ꯎꯝ ꯍꯪꯉꯤꯗꯤ ꯃꯤ ꯂꯣꯏꯅ ꯇꯧ ꯑꯥꯉꯁꯤꯒꯤ ꯃꯤ ꯀꯌꯥ ꯔꯤꯁꯤꯞ ꯇꯧꯕꯤꯈ꯭ꯔꯕ
ꯑꯁ ꯑꯗꯨꯃꯥꯏꯅ ꯍꯥꯏꯒꯅꯨ ꯑꯩ ꯉꯁꯤꯁꯦ ꯏꯃꯥꯟꯅꯕꯤ ꯏꯃꯥꯟꯅꯕ ꯑꯃ ꯑꯅꯤ ꯑꯩꯉꯣꯟꯗ ꯀꯣꯜ ꯇꯧꯔꯛꯑꯦ ꯑꯦꯕꯀꯣ
ꯑꯥ
ꯀꯨꯏꯔꯦ ꯄꯥꯎ ꯐꯥꯎꯅꯗꯕ ꯍꯥꯏꯅ ꯀꯣꯜ ꯇꯧꯔꯛꯑꯦ ꯑꯗꯨ ꯈꯛꯇꯅꯤꯗ
ꯇꯧꯔꯛꯑꯦ
ꯍꯣꯏ ꯑꯩꯗꯤ ꯉꯁꯤ ꯊꯕꯛꯁꯨ ꯆꯠꯊꯣꯛꯑꯦꯕ ꯑꯗꯨꯒꯤ ꯑꯗꯨꯒ ꯉꯁꯤꯗꯣ ꯅꯣꯡ ꯇꯥꯏꯗꯅꯀꯣ ꯑꯌꯨꯛꯇ ꯑꯗꯨꯒꯤ ꯇꯨꯝꯕ ꯅꯨꯡꯉꯥꯏꯕ ꯃꯣꯏꯒꯤꯁꯨ ꯇꯨꯝꯊꯣꯛꯈꯤꯕꯒꯤ ꯊꯦꯡꯅ ꯍꯧꯒꯠꯂꯦꯕ
ꯑꯣ ꯑꯩꯈꯣꯏꯒꯤꯗꯤ ꯍꯧꯖꯤꯛ ꯇꯥꯔꯤꯌꯦ
ꯑꯩꯈꯣꯏꯗꯗꯤ ꯇꯥꯗꯦ ꯍꯧꯖꯤꯛꯇꯤ ꯑꯩ ꯃꯄꯥꯟꯗ ꯋꯥꯔꯤ ꯁꯥꯟ ꯅꯔꯒ ꯂꯩꯕꯅꯦ ꯍꯧꯖꯤꯛꯁ
ꯑꯣ ꯑꯩꯗꯤ ꯔꯨꯝꯗ ꯂꯩ ꯃꯄꯥꯟꯗ ꯂꯩꯕꯗꯣ ꯅꯣꯡ ꯃꯈꯣꯟ ꯇꯥꯅꯦꯅ
ꯑꯣ ꯍꯣꯏ ꯍꯣꯏ ꯑꯇꯣꯞꯄ ꯃꯈꯣꯟ ꯇꯥꯔꯗꯤ ꯑꯩꯈꯣꯏꯁꯨ ꯋꯥꯔꯤ ꯁꯅꯕꯁꯨ ꯅꯨꯡꯉꯥꯏꯇꯦꯗꯅꯀꯣ
ꯎꯝ
ꯕꯣꯜ ꯌꯦꯡꯗꯣꯏ ꯑꯣꯏꯔꯝꯅꯤꯀꯣ
ꯑꯝ
ꯕꯣꯜꯕꯨ ꯊꯥꯗꯣꯛꯄ ꯌꯥꯕ꯭ꯔꯣ
ꯅꯪ ꯅꯪ ꯀꯔꯝ ꯅꯪ ꯀꯅꯥ ꯁꯞꯄꯣꯔꯠ ꯇꯧꯔꯤꯕ
ꯑꯩꯗꯤꯀꯣ
ꯑꯎꯝ
ꯑꯩꯒꯤ ꯑꯍꯨꯝꯅꯦꯕꯀꯣ ꯑꯃꯗꯤ ꯁꯤꯈ꯭ꯔꯦꯕ ꯑꯗꯣ ꯑꯅꯤ ꯂꯩꯔꯤꯌꯦ
ꯑꯅꯤ ꯑꯣ ꯅꯪꯅ ꯂꯩꯗꯧꯔꯤꯕ ꯑꯅꯤꯗꯣ ꯍꯌꯦꯡ ꯐꯥꯏꯅꯦꯜꯗ ꯇꯥꯗꯣꯏꯕ ꯅꯠꯇ꯭ꯔꯣ
ꯑꯃꯗꯤ ꯁꯣꯏꯗ꯭ꯔꯦ ꯁꯣꯏꯗ꯭ꯔꯦ ꯑꯗꯣ ꯑꯅꯤꯃꯛ ꯇꯥꯗꯤ ꯂꯣꯏꯔꯦꯀꯣ ꯑꯅꯤꯗꯣ ꯇꯧꯅꯔꯗꯤ ꯑꯩ
ꯃꯃꯥꯡꯒꯤ ꯃꯃꯥꯡꯒꯤ ꯃꯃꯥꯡꯒꯤꯔꯥꯕ ꯃꯃꯥꯡꯒꯤ ꯇꯥꯏꯞꯇꯔꯥꯕ ꯅꯪ ꯈꯜꯂꯤꯁꯦ ꯃꯃꯥꯡꯒꯤ ꯃꯃꯥꯡꯒꯤ ꯇꯥꯕꯗꯣ ꯃꯃꯥꯡ ꯃꯃꯥꯡꯒꯤ ꯌꯦꯡꯕ꯭ꯔꯕ ꯃꯃꯥꯡ ꯍꯥꯏꯗꯤ ꯍꯟꯗꯛꯀꯤ ꯅꯠꯇꯕ
ꯍꯣꯏ ꯍꯣꯏ ꯌꯦꯡꯉꯦ ꯋꯥꯔꯜ ꯀꯞꯗꯤ ꯑꯗꯨꯝ ꯌꯦꯡꯉꯦ ꯑꯩ
ꯎꯝ ꯑꯗꯨꯒꯤ ꯐꯥꯏꯅꯦꯜ ꯆꯪꯕꯗꯣ ꯑꯗꯨꯗ ꯌꯥꯎꯕ꯭ꯔꯕ ꯅꯪꯒꯤ ꯇꯤꯝꯗꯣ
ꯍꯣꯏ ꯌꯥꯎꯕꯅꯤꯅꯦꯍꯦ ꯆꯦꯝꯄꯤꯌꯟ ꯂꯧꯈꯤꯕꯅꯤꯅꯦ
ꯑꯣ ꯃꯥꯟꯅꯩꯅꯦ ꯑꯗꯨꯗꯤ
ꯑꯗ ꯑꯃ ꯌꯥꯎꯔꯦꯗꯅ